ꯀꯔꯤ ꯇꯧꯔꯤ
ꯀꯩꯁꯨ ꯇꯧꯗꯦ ꯅꯪꯒꯤ
ꯑꯦ ꯑꯩꯁꯨ ꯀꯦꯁꯨ ꯇꯧꯗꯦ ꯑꯗꯨꯝ ꯐꯝꯃꯅ ꯂꯩꯗ
ꯑꯣ ꯅꯨꯡꯉꯥꯏꯕ꯭ꯔꯥ
ꯐꯛꯇꯤ ꯇꯥꯔꯦꯅꯀꯣ ꯅꯨꯡꯉꯥꯏꯔꯤꯕꯣ
ꯅꯨꯡꯉꯥꯏꯔꯤꯌꯦ ꯑꯩꯁꯨ
ꯎ ꯆꯥꯛꯇꯤ ꯆꯥꯔꯕꯣ
ꯆꯥꯔꯦ ꯆꯥꯔꯦ
ꯀꯔꯤꯝꯅꯣ ꯊꯣꯡꯒꯦ ꯑꯩꯁꯨ ꯆꯥꯔꯦ
ꯍꯥꯎꯕ꯭ꯔ ꯅꯪ ꯆꯕꯗꯣ
ꯌꯨꯝꯗ ꯂꯩꯌꯦ ꯊꯕꯛ ꯇꯧꯔꯒ ꯍꯥꯎꯔꯗꯤ ꯐꯔꯦꯅꯦ
ꯍꯣꯏꯅꯦ ꯍꯣꯏꯅꯦ
ꯑ ꯍꯣꯏ ꯉꯔꯥꯡꯒꯤꯗ
ꯅꯪꯗꯤ ꯇꯧꯗ꯭ꯔꯣ ꯊꯕꯛ
ꯑꯥꯎ ꯃꯥꯜ ꯑꯩꯗꯤ ꯀꯩꯅꯣ ꯇꯧꯔꯤꯌꯦ
ꯀꯔꯤ ꯇꯧꯔꯤꯕ
ꯑ
ꯀꯤꯛꯆꯔꯒꯦꯀꯣ ꯀꯟꯅ ꯈꯨꯠꯇ ꯈꯨꯠꯇ ꯏꯕ ꯈꯠ ꯉꯁꯤꯗꯤ ꯀꯔꯤ ꯄ꯭ꯂꯥꯟ ꯂꯩ ꯕꯔꯣ
ꯉꯔꯥꯡꯗꯂꯊ ꯇꯧꯔꯒ ꯂꯩꯔꯤ
ꯑꯣ ꯑꯗꯣ ꯉꯁꯤ ꯆꯨꯞꯄ ꯑꯗꯨꯝ
ꯑꯗꯨ ꯇꯧꯒꯦ
ꯇꯧꯗꯣꯏꯅꯦ ꯍꯣꯏ ꯑꯅꯤꯅꯦꯕꯀꯣ
ꯇꯤꯝꯒꯟꯌꯥ
ꯉꯔꯥꯡ ꯇꯧꯕꯗꯣ ꯑꯗꯨ ꯂꯣꯏꯗ꯭ꯔꯔꯤ
ꯁꯤ ꯅꯪꯒꯤ ꯖꯥꯇꯤꯕꯨ ꯌꯥꯝ ꯅꯨꯡꯁꯤꯕ ꯃꯥꯜꯂꯦꯀꯣ ꯐꯤꯒ ꯑꯇꯣꯞ ꯆꯞꯖꯥꯅ ꯁꯥꯕ ꯍꯥꯏꯔꯤꯕ ꯐꯤ ꯑꯗꯨ ꯆꯞꯖꯥꯅ
ꯍꯣꯏꯗꯤ ꯑꯩ ꯁꯥꯗ꯭ꯔꯗꯤ ꯀꯅꯥ ꯁꯥꯒꯅꯤ ꯎꯝ ꯅꯪ ꯁꯕꯤꯒꯤꯒꯦꯔꯥ
ꯊ ꯏꯗꯔ
ꯎ
ꯁꯥꯕꯤ
ꯎꯝ ꯍꯩꯇꯦ
ꯑꯗꯣ ꯇꯥꯝꯃꯗꯤ ꯑꯩꯗꯤ ꯑꯦꯗꯥꯗꯤ
ꯅꯣꯏ ꯅꯣꯏꯒꯤꯁꯨ ꯅꯣꯏꯒꯤꯁꯨ ꯄꯤꯌꯣ ꯑꯩꯁꯨ ꯅꯣꯏꯒꯤꯁꯦꯅꯤꯡ
ꯍꯣꯏ ꯍꯣꯏ ꯑꯩꯅ ꯄꯤꯕꯤꯒꯦ
ꯉꯥꯏꯔꯝꯒꯦ
ꯍꯣꯏ
ꯑꯦ ꯑꯗꯨ ꯉꯥꯛꯇ ꯁꯥꯔꯒ ꯂꯩꯕ꯭ꯔꯥꯅꯦ ꯏ꯭ꯔꯒ
ꯑꯁꯤ ꯈꯛꯇꯅꯤꯗ
ꯎ ꯃꯐꯝꯐꯝꯗꯤ ꯌꯥꯝ ꯀꯣꯏꯕ ꯃꯥꯜꯂꯦ ꯒꯣ
ꯍꯥ
ꯑꯣꯄꯥꯝ
ꯀꯩꯗꯧꯋꯦ ꯍꯥꯏꯕ ꯑꯣꯏꯣꯏꯗꯗ
ꯀꯣꯏꯕ ꯈꯣꯠꯄ ꯌꯥꯝ ꯇꯧ ꯑ
ꯌꯥꯝ ꯆꯠꯇꯦ ꯆꯠꯄ ꯃꯥꯟꯕ꯭ꯔꯥ
ꯊꯕꯛ ꯑꯗꯨꯝ ꯕꯤ
ꯎꯝ ꯆꯠꯄꯗꯤ ꯆꯠꯂꯦ ꯑꯗꯨꯕꯨ
ꯍꯌꯦꯡꯁꯦ ꯀꯩꯗꯧꯁꯤꯔꯥ ꯈꯪꯗꯦ ꯏꯃꯥꯟꯅꯕꯤ ꯍꯣꯏ ꯂꯥꯛꯀꯦ ꯍꯥꯏꯕ ꯑꯗꯨꯗ ꯄꯨꯅꯤ ꯍꯣꯏ
ꯎꯝ ꯎꯝ ꯑꯣꯏꯣꯏ ꯁꯟꯗꯦꯅꯤ
ꯅꯪ ꯅꯪ ꯆꯠꯀꯦꯔꯣ ꯑꯩꯗꯤ ꯆꯠꯂꯔꯣꯏ ꯆꯠꯂꯨꯔꯣ ꯑꯗꯨꯗꯤ ꯅꯪ ꯑꯩ ꯇꯅ
ꯏꯁ ꯅꯪꯗꯤꯨ ꯆꯠ ꯆ ꯇꯟꯕꯤ ꯌꯥꯅꯤ ꯑꯦ ꯍꯞꯇꯥꯗ ꯑꯃꯔꯛ ꯆꯠꯄꯅꯣ ꯍꯔꯤ ꯆ
ꯑꯗꯨꯅꯦ ꯑꯗꯨꯕꯨ ꯂꯥꯞꯄꯦꯕꯀꯣ ꯑꯗꯨꯒꯤ ꯏꯊꯟꯇ ꯆꯠꯇꯂꯦꯕ
ꯗꯣꯡ ꯁꯤꯗꯤ ꯄꯆꯆꯥ ꯆꯠ ꯂꯣꯏꯗ꯭ꯔꯣ
ꯆꯠꯂꯣꯏꯗ ꯀꯝꯇ ꯂꯩꯒꯦ ꯆꯅꯤꯡ ꯎꯝ
ꯂꯩꯕꯗꯨꯁꯨ ꯉꯥꯎꯇꯣꯡ
ꯀꯗꯥꯏ ꯂ ꯉꯧꯕꯅꯣꯅꯦ ꯉꯧꯗꯕꯒꯤ ꯑꯩ ꯀꯊ ꯃꯣꯏ ꯌꯥꯝ ꯋꯥꯔꯦ
ꯑꯩꯈꯣꯏꯗ ꯉꯧꯣꯏꯗ
ꯑꯗꯨꯗꯦꯗ
ꯍꯥꯏꯕꯗꯨ ꯃꯦꯗꯥ ꯉꯧꯋꯦꯗ ꯑꯩꯅ ꯈꯪꯉꯤꯗ
ꯍꯒꯗ
ꯁꯤꯗꯣ
ꯌꯦꯡꯗꯦꯗ ꯀꯔꯤꯕꯣꯜꯅ ꯑꯩ ꯌꯦꯡꯕꯁꯨ ꯍꯩꯇꯦ ꯌꯦꯡꯁꯨ ꯌꯦꯡꯗꯦ
ꯑ
ꯕꯣꯜꯅ
ꯍꯩꯇꯦ ꯑꯁꯦꯡꯕ ꯑꯩ ꯏꯟꯇꯔꯦꯁꯁꯨ ꯌꯥꯎꯗꯦꯕ ꯑꯗꯨꯒꯤ ꯌꯦꯡꯕꯁꯨ ꯌꯦꯡꯗꯦ
ꯎꯝ ꯑꯗꯨꯒꯤ ꯑꯣꯏꯔꯦ ꯍꯥꯏꯗꯤ ꯕꯣꯜ ꯑꯗꯨꯝ ꯌꯦꯡꯕ ꯌꯥ ꯌꯥꯗ꯭ꯔꯦ
ꯌꯥꯔꯝꯃꯨꯔꯣꯏ ꯍꯣꯏ
ꯑꯗꯦ ꯑꯗ ꯅ ꯑꯃꯨꯛ ꯂꯥꯏꯔꯤꯛꯇ ꯀꯣꯛ ꯌꯧꯗꯔꯕ ꯇꯦ
ꯎꯝꯝ
ꯅꯪꯗꯤ ꯂꯥꯏꯔꯤꯛ ꯇꯝꯃꯤ
ꯇꯃꯃꯦ
ꯀ꯭ꯂꯥꯁ ꯀꯌꯥ ꯀꯥꯔꯒ ꯑꯣ ꯑꯔ
ꯅꯪꯗꯤ
ꯇꯥꯕ ꯂꯣꯏꯔꯦꯗ ꯑꯩꯗꯤ ꯂꯩ
ꯐꯔꯦꯅꯦ ꯑꯗꯨꯒꯤ
ꯑꯦꯖꯦꯟ ꯎꯝ
ꯅꯪ ꯅꯦꯜ ꯄꯣꯂꯤꯁ ꯁꯪꯕ꯭ꯔꯣ ꯁꯪꯗꯕ꯭ꯔꯣ
ꯁꯪꯉꯦ ꯑꯗꯨꯕꯨ ꯍꯧꯖꯤꯛꯇꯤ ꯁꯪꯗꯦ ꯑꯣ
ꯀꯔꯝꯕ ꯃꯆꯨ ꯁꯪꯒꯟꯕ꯭ꯔꯣ ꯀꯗꯥꯏꯗꯒꯤ ꯅꯨꯄꯥꯅ
ꯅꯨꯄꯥ ꯑꯣꯏꯔꯁꯨ ꯈꯔ ꯁꯪꯅꯤꯡꯕ ꯃꯤ ꯂꯩꯌꯦ
ꯑ ꯑꯩꯗꯤ ꯑꯩꯗꯤ ꯏꯄꯥ ꯄꯥꯗꯦ
ꯎꯝ
ꯑꯗꯨꯕꯨ ꯃꯣꯠꯄꯁꯤ ꯌꯥꯗꯦꯗ ꯅꯀꯣ
ꯎꯝ
ꯅꯦꯜ ꯄꯣꯂꯤꯁꯇꯤ ꯅꯨꯄꯤꯒꯤꯅꯦꯕ ꯅꯨꯄꯥ ꯊꯣꯛꯇꯦ ꯍꯥꯏꯔꯒ ꯏꯃꯣꯠ ꯃꯣꯠꯂ ꯑꯗꯨ ꯅꯪꯗꯤ ꯅꯪꯅ ꯊꯣꯡꯕ꯭ꯔꯣ ꯃꯤꯅ ꯊꯣꯡꯕ꯭ꯔꯣ
ꯑꯩꯅ ꯊꯣꯡꯕꯅꯤꯅꯦ
ꯑꯁ ꯅꯪꯁꯦ ꯏꯃꯨꯡꯒꯤ ꯔꯣꯜ ꯐꯖꯅ ꯂꯧꯔꯦꯍꯦ
ꯂꯧꯔꯦ ꯂꯧꯔꯦ ꯂꯧꯕꯗꯤ ꯎꯄꯥꯏ ꯂꯩꯇꯦ ꯅꯨꯄꯤ ꯏꯠ
ꯏꯁ ꯀꯔꯤ ꯎꯄꯥꯏ ꯂꯩꯇꯦ ꯑꯥꯏꯁ ꯅꯨꯄꯤ
ꯑꯩꯅ ꯇꯧꯗ꯭ꯔꯗꯤ ꯀꯅꯥ ꯇꯧꯒꯅꯤ
ꯅꯒꯅꯤ ꯇꯝꯕ ꯏꯃꯨꯡꯅꯦ ꯅꯨꯄꯤ ꯃꯊꯟꯗ
ꯀꯩꯗꯧꯔꯒꯦ
ꯈꯣꯏꯗꯤ ꯔꯦꯁꯄꯣꯟꯁꯤꯕꯤꯂꯤ ꯔꯦꯁꯄꯣꯟꯁꯤꯕꯤꯂꯤꯇꯤ ꯂꯧꯕ ꯌꯥꯝ ꯍꯥꯏ ꯑꯦꯕ
ꯑꯧ ꯑꯗꯨ ꯂꯧꯋꯦ ꯍꯣꯏ ꯆꯨꯝꯃꯤ ꯑꯗꯨꯁꯨ ꯑꯗꯨꯕꯨ ꯃꯤ ꯈꯔꯅꯗꯤꯀꯣ ꯑꯁ ꯊꯕꯛ ꯇꯧꯕꯗꯣ ꯃꯥꯜꯂꯦ ꯃꯥꯜꯂꯦ ꯊꯕꯛ ꯇꯧꯔꯒ ꯁꯨꯝ ꯅꯨꯡꯉꯥꯏꯅ ꯂꯩꯕꯗꯣ ꯑꯗꯨꯝ ꯃꯤꯅ ꯉꯥꯡꯅꯩꯕ ꯇꯟꯒꯔꯦ ꯑꯗꯨꯒꯤ ꯑꯩꯗꯤ ꯃꯤ ꯈꯔꯗꯤꯀꯣ
ꯎꯝ
ꯇꯥꯕ꯭ꯔꯣ ꯅꯨꯄꯤ ꯃꯊꯟꯇ ꯄꯣꯛꯑꯗꯤ ꯊꯕꯛ ꯇꯧꯗꯔ꯭ꯒ ꯌꯥꯝ ꯅꯨꯡꯉꯥꯏꯅ ꯂꯩꯕꯗꯣ ꯈꯪꯕ꯭ꯔ ꯑꯗꯨ ꯃꯤꯅ
ꯑꯦ
ꯈꯪꯕꯗꯣ ꯑꯗꯨꯝ ꯇꯧꯋꯦ ꯍꯥꯏꯕ
ꯑꯦ ꯅꯪꯗꯤ ꯊꯕꯛ ꯍꯥꯏ
ꯏꯁ ꯅꯪ ꯈꯪꯕ꯭ꯔꯥꯅꯦ
ꯁꯛꯁꯨ ꯐꯠ
ꯈꯪꯗꯧ ꯃꯥꯟꯗꯦꯗꯥ
ꯏꯁ ꯊꯕꯛ ꯊꯕꯛ ꯅꯥꯕꯅꯤꯅ ꯅꯪꯖꯨ ꯅꯨꯄꯤ ꯁꯛ ꯐꯖꯔ ꯊꯕꯛ ꯍꯥꯏꯇꯕ ꯂꯩ ꯑꯣ
ꯎꯝ ꯎꯝ ꯂꯩꯌꯦ ꯍꯣꯏ
ꯃꯥꯏꯅ ꯂꯩ ꯌꯦ ꯑꯗꯣ ꯍꯣꯔꯦꯟ ꯂꯥꯁꯇꯗꯤ ꯌꯨꯝ ꯄꯥꯟꯕꯗꯣ ꯁꯛ ꯐꯖꯕꯥ ꯁꯛ ꯐꯥꯖꯔꯦ
ꯍꯣꯏ ꯆꯨꯃꯤꯅꯦ ꯑꯗꯨꯁꯨ ꯎꯝ ꯑꯗꯨꯝꯅꯦ ꯁꯛ ꯐꯖꯕ ꯈꯛ ꯈꯟꯒꯅꯨ ꯍꯥꯏꯌꯦ ꯗꯨꯝ ꯑꯗꯣ ꯁꯛ ꯊꯤꯔꯗꯤ ꯑꯃꯨꯛ ꯅꯨꯡꯁꯤꯕ ꯉꯝꯗꯦ ꯀꯣ
ꯏꯁ ꯌꯥꯔꯦꯗꯤ ꯀꯗꯥꯏ ꯑꯦ ꯍꯧꯖꯤꯛꯀꯥꯟꯗꯤ ꯑꯗꯨꯒꯨꯝꯕ ꯂꯩꯇꯦꯗ
ꯂꯩꯏꯌꯦ
ꯊꯝꯃꯦ ꯑꯗꯣ ꯑꯗꯨꯒꯨꯝꯕꯒꯤ ꯖꯤꯟ
ꯎꯝ
ꯑꯗꯨꯗꯤ ꯇꯜꯂꯦꯗꯥ
ꯏꯁ ꯑꯗꯨ ꯍꯧꯖꯤꯛꯅꯤꯅꯦ ꯑꯗꯨꯒꯨꯝꯕ ꯖꯦꯅꯦꯔꯦꯁꯟꯗꯣ
ꯎꯝ
ꯍꯧꯖꯤꯛꯅꯤꯅꯦ ꯑꯗꯨꯒꯤ ꯖꯤꯅꯤꯔꯦꯁꯟꯗꯣ
ꯑꯩꯅ ꯍꯥꯏꯒꯦ ꯍꯧꯖꯤꯛꯀꯤ ꯖꯤꯅꯤ
ꯁꯛ ꯊꯤꯕ ꯊꯤꯗꯕ ꯈꯪꯗꯦ ꯍꯧꯖꯤꯛꯇꯤ
ꯍꯣꯏ
ꯇꯥꯕ꯭ꯔꯣ ꯍꯧꯖꯤꯛꯇꯤ ꯁꯛ ꯊꯤꯕ ꯊꯤꯗꯕ ꯈꯪꯗꯦꯀꯣ ꯀꯩꯅꯣ ꯇꯧꯔꯗꯤ ꯌꯥꯔꯦ
ꯑꯗꯨꯒꯥ ꯂꯩꯇ꯭ꯔꯦ ꯍꯧꯖꯤꯛꯀꯥꯟꯗꯤ ꯄꯨꯛ ꯐꯃꯨꯡꯗ ꯇꯣꯛꯇ ꯇꯣꯛꯅ
ꯎꯝ ꯆꯨꯨꯝꯃꯤ ꯑꯗꯨ ꯁꯥꯔꯦꯅꯦ ꯑꯁꯦꯡꯕ
ꯃꯊꯥ ꯌꯥꯝ ꯁꯥꯏ ꯎꯝ
ꯍꯣꯏ ꯑꯩꯁꯨ ꯁꯥꯏ
ꯑꯗꯨꯗꯤ ꯏꯕꯥꯅꯤꯁꯦ ꯇꯤꯡꯖꯔꯣ